ꯑꯣ ꯑꯣ
ꯇꯥꯕ꯭ꯔꯣ
ꯑꯥ
ꯀꯣꯜ ꯇꯧꯔꯣꯅ ꯇꯧꯔꯤꯅꯦ
ꯑ ꯍꯣ ꯍꯣꯏ
ꯑꯅꯣꯏꯅꯣ ꯃꯤꯅꯤꯠ ꯀꯌꯥꯅꯣ ꯃꯤꯅꯤꯠ ꯇꯔꯥꯒ ꯇꯔꯥꯃꯨꯛ ꯇꯔꯥꯅꯤꯊꯣꯏꯃꯨꯛ ꯃꯣꯏ ꯃꯁꯥꯅ ꯀꯣꯜꯗ ꯇꯠꯈꯤꯕꯅꯦꯕꯀꯣ ꯑꯗꯨꯅꯤꯅ ꯑꯗꯨꯝ ꯉꯥꯏꯍꯥꯛ ꯋꯥꯔꯤ ꯁꯥꯔꯤꯁꯦ
ꯍꯣꯏ ꯑꯁ ꯅꯪ ꯋꯥꯔꯤꯏꯔꯤꯗꯣ ꯀꯣꯟꯅꯣ ꯅꯍ ꯕꯕꯥꯗ ꯍꯥꯏꯌꯣ
ꯀꯩꯅꯣ ꯀꯣꯜ ꯇꯧꯔꯤꯀꯥꯟꯗ ꯂꯥꯡꯕ ꯌꯥꯗꯕ
ꯎꯝ
ꯀꯣ ꯇꯧꯔꯤ ꯀꯥꯟꯗ ꯂꯥꯡ ꯌꯥꯗ ꯃꯣꯏꯅ ꯍꯥꯏꯅꯩ
ꯑꯣ
ꯑꯗꯨꯏꯗꯨꯒꯤꯅꯤꯗ ꯅꯪ ꯂꯦꯁꯟ ꯄ꯭ꯂꯥꯟ ꯁꯦꯝꯃꯕ
ꯀꯗꯥꯏꯗꯩꯅꯣꯗꯣ ꯑꯩ ꯉꯁꯥꯏ ꯉꯁꯥꯏꯗꯣ ꯑꯩ ꯃꯥꯥꯁ ꯐꯖꯤ ꯈꯛꯇꯅꯦ ꯑꯩ ꯆꯔꯥ ꯋꯥꯂꯤꯁ
ꯀꯩꯗꯅꯣ ꯀꯥꯏ ꯆꯠꯂꯤꯅꯣ ꯑꯣ ꯉꯁꯤ ꯂꯧꯔꯤꯉꯅꯦ ꯍꯥꯏꯕꯗꯣ ꯉꯁꯤ ꯂꯧꯔꯤꯔꯣ
ꯎꯝ ꯄꯨꯡ ꯀꯌꯥꯣ ꯂꯧꯔꯨꯔꯦꯕ ꯄꯨꯡ ꯀꯌꯥꯣ ꯃꯃ ꯀꯟ ꯉꯥꯏꯔꯦ ꯉꯥꯏꯔꯦ ꯑꯗꯨꯗꯗꯤ ꯑꯗꯨꯝ ꯕꯕꯥꯒ ꯆꯠꯂꯦꯕ ꯃꯣꯏ ꯄ꯭ꯔꯣꯁꯦꯁꯇꯣ ꯇꯧꯔꯦ ꯇꯧꯔꯦ ꯇꯧꯔꯦ ꯑꯗꯨꯒ ꯑꯃꯨꯛ ꯕꯥ ꯑꯩ ꯐꯣꯇꯣ ꯀꯥꯞꯄ ꯆꯠꯂꯨꯔꯦ ꯌꯨꯝꯗ ꯑꯃꯨꯛ ꯍꯜꯂꯛꯑꯒ ꯐꯣꯇꯣ ꯀꯥꯞꯄꯦ ꯑꯗꯨꯒ ꯑꯃꯨꯛ ꯆꯠꯂꯦ ꯑ ꯑꯃꯨꯛ ꯉꯥꯏꯍꯥꯟ ꯊꯝꯃꯦ ꯑ ꯑꯗꯨꯗꯣ ꯄꯨꯡ ꯃꯉꯥ ꯇꯥꯔꯦ ꯂꯥꯛꯄ
ꯎꯝ ꯑꯗ ꯂꯧꯗꯤ ꯂꯧꯔꯛꯑꯕꯣ
ꯂꯧꯔꯛꯑꯦ
ꯎꯝꯍꯝ ꯀꯃꯥꯏꯟ ꯇꯧꯒꯦ ꯐꯖꯕ꯭ꯔꯥ
ꯑꯃ ꯎꯝ ꯖꯦ ꯄꯤꯗ ꯋꯥꯟ ꯇ꯭ꯋꯦꯟꯇꯤ ꯐꯥꯏꯚ ꯇꯃꯤꯗ
ꯀꯩ ꯀꯂꯔꯗ ꯂꯧꯔꯒꯦ ꯋꯥꯏꯠꯇꯔꯣ ꯕ꯭ꯂꯦꯛꯇꯔꯣ ꯋꯥꯏꯠꯇ ꯍꯇ ꯊꯤꯦ ꯀꯩꯅꯣ ꯑꯗ ꯑꯆꯥ ꯅꯪꯈꯗ ꯅꯪꯈ ꯎꯝ ꯑꯩ ꯌꯦꯡꯅꯤꯡꯉꯤꯅꯦꯅ ꯑꯩ ꯁꯠ ꯆꯠ
ꯑꯦꯉꯗꯣ ꯂꯩ ꯑꯗꯨꯣ
ꯅꯨꯡꯉꯥꯏꯕ꯭ꯔꯥ ꯊꯧꯔꯕꯅ
ꯊꯧꯔꯦ ꯑꯩ ꯉꯁꯥꯏ ꯊꯧꯔ ꯂꯏꯅꯦ
ꯎꯝ ꯀꯃꯥꯏꯅ ꯇꯧꯒꯦ
ꯑꯣꯅꯨꯡꯉꯥꯏ ꯉꯁꯥꯏꯗꯣ ꯊꯥꯎ ꯑꯥ ꯊꯥꯎ ꯍꯥꯟꯕꯒꯤꯗꯣ ꯍꯥꯡꯇꯣꯛꯄ ꯀꯥꯎꯊꯣꯛꯈꯤꯗꯗꯅꯀꯣ ꯉꯁꯥꯏ
ꯎ
ꯅꯪ ꯂꯤꯦꯁꯟ ꯇꯥꯟ ꯁꯦꯃꯕꯥ
ꯍ ꯃꯤꯅꯦ ꯑꯗꯣ ꯇꯨꯝꯕ ꯂꯩꯊꯣꯛꯑꯦꯗꯅ ꯍꯜꯂꯛꯄꯒ ꯆꯥꯛꯁꯨ ꯆꯥꯗ꯭ꯔꯕꯅꯤ ꯑꯗꯨꯅꯤ ꯅꯪꯉꯣꯏꯗꯣꯏꯁꯦ ꯅꯪꯉꯣꯏꯗꯧ ꯃꯥꯟꯁꯤꯂ ꯑꯩ ꯗ꯭ꯔꯣꯌꯤꯡꯁꯨ ꯌꯦꯛꯇ꯭ꯔꯤꯕ
ꯎꯝ
ꯀꯣꯃꯤ ꯇꯥꯗꯣꯠꯇ ꯁꯍꯅꯗꯅꯤ ꯎꯝ ꯑꯐꯧꯁꯤ ꯅꯗꯅꯦ ꯑꯩꯅ ꯍꯪꯉꯨꯕꯗ ꯀꯗꯥꯏꯗꯒꯤ ꯔꯦꯁꯟ ꯄ꯭ꯂꯥꯟ ꯑꯃꯗ ꯑꯩ ꯁꯦꯝꯕꯐꯥꯎ ꯁꯪꯒꯦ ꯍꯥꯏꯔꯛꯈꯤꯅ
ꯑꯩ ꯑꯩꯁꯨ ꯁꯦꯝꯗꯤ ꯁꯦꯝꯃꯦ ꯍꯥꯏꯁꯦ ꯌꯥꯝ ꯁꯦꯝꯕ ꯅꯠꯇ꯭ꯔꯤꯕ
ꯑꯩ ꯁꯦꯝꯗ꯭ꯔꯗꯤ ꯌꯥꯝ
ꯏꯕꯗꯤ ꯑꯅꯝꯕꯅ ꯈꯔ ꯏꯔꯦꯕꯀꯣ ꯑꯗꯨ ꯌꯦꯛꯇ꯭ꯔꯤꯕ ꯌꯦꯛꯄꯁꯤꯅꯦ ꯃꯇꯝ ꯌꯥꯝ ꯀꯨꯏꯅ ꯆꯪꯉꯤꯁꯦ ꯀꯃꯥꯏꯅ ꯇꯧꯗꯦꯅꯣ ꯈꯪꯗꯦ ꯅꯪ ꯀꯩ ꯀꯩ ꯌꯦꯛꯑꯒꯦꯩꯀꯩ ꯂꯦꯁꯟ ꯄꯦꯟ ꯁꯦꯝꯃꯒꯦ
ꯎꯝ ꯑꯜꯐꯥꯕꯦꯠꯀꯤꯗ ꯑꯦꯒꯤꯗ ꯑꯃ ꯁꯦꯝꯃꯦ
ꯎꯝ
ꯑꯗꯨꯒ ꯔꯥꯏꯝꯁꯀꯤꯗ ꯑꯃ ꯁꯦꯝꯃꯦ ꯑꯗꯨꯁꯨ ꯅꯁꯔꯤꯒꯤ ꯑꯗꯨꯒ ꯅꯝꯕꯔꯁ
ꯔꯥꯏꯝꯁꯀꯤꯗꯣ ꯅꯪ ꯔꯥꯏꯝꯁꯀꯤ ꯕꯨꯛꯇ ꯑꯗꯨꯝ ꯈꯜꯂꯒ ꯁꯦꯝꯕ꯭ꯔꯥ
ꯑꯥ ꯑꯗꯨꯁꯨꯄꯦꯗꯀꯦ
ꯄꯦꯔꯒꯦ
ꯑꯝ
ꯅꯨꯡꯉꯥꯏꯕꯅꯦ ꯑꯗꯨ ꯑꯣꯏꯁꯨ ꯑꯗꯣ ꯗ꯭ꯔꯣꯋꯤꯡ ꯌꯦꯛꯄꯗꯨꯗꯤ ꯀꯩꯀꯩ ꯌꯦꯛꯏꯕ
ꯀꯦ
ꯑ ꯀ ꯀꯅꯤꯕ
ꯀ ꯇꯗꯤ ꯀꯩ ꯌꯦꯗꯅ
ꯍꯣꯏ ꯔꯥꯏꯝꯁꯇꯅ ꯑꯩꯁꯨ ꯔꯥꯏꯝꯁꯇꯣ ꯍꯥꯏꯗꯤ ꯔꯦꯝꯁꯇꯨꯗ ꯀꯔꯤ ꯗ꯭ꯔꯣꯋꯤꯡ ꯌꯦꯛꯇꯣꯏꯅꯣꯅ ꯑꯩ ꯉꯥꯎꯗꯅ ꯁꯤ ꯀ ꯑꯦꯝ ꯗ꯭ꯔꯦꯚꯔ ꯔꯥꯏꯝꯁꯀꯤꯗꯤ ꯑꯩ
ꯑꯥ
ꯑꯗꯨꯗꯨꯅ ꯃꯅꯤꯡ ꯋꯥꯏꯗꯣ ꯑꯗꯨꯗ ꯅꯪ ꯑꯣꯏꯗꯣꯏ ꯑꯣꯏ ꯍꯥꯏꯔꯒꯗꯤ ꯗ꯭ꯔꯣꯌꯤꯡ ꯀꯩ ꯌꯦꯛꯇꯣꯏꯅꯣ ꯈꯪꯗ꯭ꯔꯁꯨ ꯅ ꯑꯣꯖꯥꯅ ꯍꯥꯏ ꯌꯥꯅ ꯈꯪꯗꯕꯩꯅꯦꯅ ꯌꯦꯛꯇ꯭ꯔꯁꯨ ꯏꯁꯁꯤꯟꯕ ꯅꯪꯅꯤ ꯌꯥꯏꯗꯅ ꯑꯗꯨꯅ ꯃꯅꯤꯡꯋꯥꯏꯗ ꯑꯩ ꯅꯪꯉꯏꯗꯣꯏ ꯑꯣꯏꯔꯗꯤ ꯃꯅꯤꯡ ꯋꯥꯏꯗꯣꯏ ꯑꯣꯏꯅ ꯑꯗꯨ ꯍꯥꯞꯄꯒꯦꯅ ꯈꯜꯂꯤ
ꯎꯝ
ꯑꯩꯅ ꯇꯧꯔꯤ ꯑꯩꯅ ꯏꯕ ꯃꯌꯥꯝꯁꯦ
ꯎꯝ
ꯁꯤꯗꯤ ꯈ꯭ꯥꯏ ꯑꯍꯥꯟꯕꯗ ꯑꯩꯁꯦ ꯕꯣꯗꯤ ꯄꯥꯔꯠꯁꯇꯣ
ꯎꯝ ꯎꯝ
ꯑꯗꯨ ꯁꯦꯝꯃꯦ ꯅꯔꯁꯔꯤꯒꯤ
ꯑꯥ
ꯑꯗꯨꯒ ꯃꯊꯪꯗꯅ ꯃꯊꯪꯗ ꯀꯂꯔ ꯁꯦꯝꯃꯦ
ꯎꯝ
ꯑꯗꯨꯒ ꯊꯪꯗꯅ ꯐ꯭ꯔꯨꯠꯁ ꯁꯦꯝꯃꯤ
ꯎꯝ
ꯄꯗꯨ ꯀꯥ ꯃ ꯊꯪꯒꯅꯥ ꯁꯤꯐꯧꯗꯤ ꯂꯣꯏꯔꯦꯕ ꯍꯧꯖꯤꯛꯀꯤ ꯀꯩꯅꯣ ꯑꯍꯨꯝꯗꯨꯃꯗꯤ ꯐꯖꯅ ꯂꯣꯏꯔꯦꯕ ꯁꯦꯞꯁ ꯑꯃꯨꯛ ꯁꯦꯝꯃꯦ ꯁꯔꯀꯜꯁ ꯏꯁ꯭ꯀ꯭ꯋꯦꯔ ꯇ꯭ꯔꯥꯏꯌꯦꯡꯒꯜ ꯇꯧꯕꯩꯗꯣ
ꯎꯝ
ꯑꯗ ꯑꯃꯨꯛ ꯁꯦꯝꯃꯦ ꯑꯗꯨꯒꯤꯗꯨꯗꯅ ꯑꯗꯨꯁꯨ ꯂꯣꯏꯔꯦ ꯑꯗꯨꯕꯨꯗꯤ ꯁꯤꯁꯨ ꯂꯣꯏꯔꯦ ꯅꯍꯥꯟ ꯂꯣꯏꯗ ꯉꯥꯏꯔꯤꯕꯅꯤ ꯑꯗꯨꯏꯗꯨꯒ ꯑꯦꯅꯤꯃꯦꯜꯁ ꯑꯃꯨ ꯁꯦꯝꯃꯦ
ꯑꯥ
ꯑꯦꯅꯤꯃꯦꯜꯁꯦ ꯌꯦꯛꯇ꯭ꯔꯤꯕ ꯌꯥꯝ ꯌꯥꯝꯃꯦꯕ ꯌꯦꯛꯇꯣꯏꯗꯣ
ꯑ
ꯅꯣꯏꯗꯒꯤ ꯑꯦꯅꯤꯃꯦꯜꯁꯀꯤ ꯌꯦꯛꯇ꯭ꯔꯤ ꯃꯊꯟꯇ ꯚꯦꯖꯤꯇꯦꯕꯜꯒꯤ ꯑꯃꯨꯛ ꯁꯦꯝꯃꯦ ꯚꯦ
ꯃꯣꯏꯒꯤ ꯑ
ꯀꯩ
ꯃꯣꯏꯒꯤ ꯀꯩꯅꯣ ꯑꯉꯥꯡ ꯃꯆꯥꯒꯤꯗꯤ ꯃꯦꯠꯁꯀꯁꯦ ꯀꯩꯅꯣꯝ ꯍꯥꯏꯇꯥꯔꯦꯅꯦ ꯃꯣꯏꯒꯤ ꯁꯞꯖꯦꯛꯇ ꯑꯩꯈꯣꯏꯗꯤ ꯃꯦꯠꯁ ꯍꯥꯏꯗꯅ ꯀ꯭ꯂꯥꯁ
ꯑꯩ ꯑ ꯃꯦꯊꯃꯦꯇꯤꯛꯁ ꯑꯗꯨꯝ ꯏꯌꯦ
ꯑꯩꯒꯤ
ꯃꯦꯁ ꯃꯦꯠꯁꯀꯤꯗꯤ ꯑꯃꯇꯪ ꯁꯦꯝꯅ ꯉꯥꯏꯔꯤ
ꯚꯦꯖꯤꯇꯦꯕꯜꯁꯇꯤ ꯂꯣꯏꯔꯦ ꯑꯗꯒꯤ ꯃꯈꯥ ꯑꯝꯇ ꯂꯣꯏꯗ꯭ꯔꯤ ꯃꯤꯟꯁ ꯑꯣꯐ ꯇ꯭ꯔꯥꯟꯁꯄꯣꯔꯠ ꯑꯃ ꯒꯥꯔꯤ ꯀꯩꯀꯥꯒꯤꯗ ꯑꯗꯨꯝ ꯁꯦꯝꯃꯦ ꯑꯗꯒꯤꯗꯨꯗꯁꯨ ꯌꯦꯛꯇꯧ ꯃꯌꯥꯝ ꯌꯥꯝꯃꯦ ꯑꯗꯨꯏꯗꯤ ꯌꯦꯛꯇ꯭ꯔꯤꯌꯦ ꯑꯩꯁꯦ
ꯅꯝꯕꯔꯁꯀꯤ ꯑꯃ ꯁꯦꯝꯃꯦ ꯅꯝꯕꯔꯁ ꯋꯥꯟ ꯇꯨ ꯇꯦꯟꯒꯤ ꯋꯥꯟ ꯇꯨ ꯇꯦꯟꯒꯤꯁꯤꯃꯗꯤ ꯂꯣꯏꯔꯦ ꯌꯦꯛꯄꯁꯨ ꯑꯔꯥꯏ ꯑꯔꯥꯏꯕ ꯈꯟ ꯈꯟꯗꯅ ꯍꯥꯟꯅ ꯌꯦꯛꯊꯣꯛꯅꯦꯩꯁꯦ
ꯍꯜꯂꯣ
ꯎꯝ
ꯍꯜꯂꯣ
ꯍꯜꯂꯣ
ꯇꯥꯔꯦ ꯇꯥꯔꯦ ꯇꯥꯏꯌꯦ
ꯀꯤꯡꯗ ꯀꯗꯥꯥꯏꯗ ꯅꯪ ꯆꯠꯂꯤꯗꯣ
ꯑꯩ ꯐꯣꯟ ꯀꯂ ꯑ ꯍ ꯕ꯭ꯂꯨꯇꯨꯠ ꯊꯤꯟꯕꯒꯤ ꯑꯩ ꯊꯕꯛ ꯇꯧꯁꯤꯔꯥꯅ ꯇꯧꯕ
ꯑꯥ ꯀꯩ ꯊꯕꯛꯅꯣ
ꯑꯁꯈꯣꯏ ꯏꯅꯥꯎꯄꯤꯅ ꯆꯔꯥ ꯋꯥꯟꯕꯩ ꯀꯣꯟ ꯐꯦꯡ ꯉꯝꯗ꯭ꯔꯤ
ꯑꯣ ꯑꯩꯁꯦ ꯍꯌꯦꯡꯒꯩ ꯇꯧꯔꯛꯄꯗ ꯑꯩ ꯃꯇꯝ ꯍꯪꯉꯛꯀꯦ ꯎꯝ ꯅꯪ ꯁꯥꯜꯂꯤꯕ꯭ꯔꯥ ꯑꯩꯅꯣ ꯉꯁꯤꯗꯣ ꯈꯪꯕ꯭ꯔꯥ ꯇꯥꯁꯛ ꯂꯩꯔꯝꯃꯦꯅ ꯆꯪꯉꯨꯕꯅꯦꯕ ꯅꯍꯥꯟꯒꯤ ꯑꯩ ꯅꯪꯉꯣꯟꯗ ꯑꯍꯝꯕ ꯀꯣꯜꯅꯦꯕꯀꯣ ꯀꯅꯥꯝ ꯇꯧꯗ꯭ꯔꯤꯕ ꯑꯗꯨꯅꯦꯅ ꯀ ꯆꯪꯉꯨꯔꯒ ꯌꯦꯡꯕꯨꯗꯨꯗ ꯀꯣꯜ ꯇꯧꯊꯣꯛꯈꯤꯕꯩ ꯋꯥꯅꯤ
ꯑꯣ ꯑꯗꯣ ꯁꯨꯝ ꯀꯥꯟꯗ ꯁꯨꯝ ꯁꯨꯝ ꯀꯥꯟꯗꯗꯤ ꯑꯗꯨꯝ ꯁꯨꯝ ꯀꯥꯟꯗꯗꯤ ꯑꯗꯨꯝ ꯁꯪꯕꯅꯦꯕ ꯉꯁꯤꯗ ꯉꯁꯥꯏ ꯒꯥꯔꯤ ꯆꯔꯨꯒ
ꯑꯥ ꯑꯥ ꯑꯗꯨꯗꯤ ꯁꯤꯨꯝꯀꯥꯟꯗ ꯑꯣꯏꯔꯁꯨ ꯇꯧꯔꯛꯑꯒꯦ ꯑꯩ ꯍꯦꯡꯒꯦ ꯍꯌꯦꯗꯩꯗꯤ ꯁꯪꯉꯗꯣꯏꯅꯤꯅ
ꯎꯝ
ꯅꯪ ꯊꯕꯛ ꯉꯟꯇꯥ ꯉꯟꯇꯥ ꯂꯣꯏꯁꯤꯜꯂꯣ ꯑꯩꯒꯤꯗꯃꯛꯇ
ꯍꯣꯏ ꯍꯣꯏ ꯍꯣꯏ
ꯎ ꯆꯥꯛ ꯆꯥꯔꯕ ꯅꯠꯇꯦ ꯆꯥꯛ ꯆꯥꯛꯇꯣ ꯀꯩ ꯌꯦꯟꯁꯥꯡ ꯆꯥꯒꯦ
ꯑꯩ ꯉꯁꯥ ꯍꯜꯂꯛꯄꯗ ꯌꯦꯟ ꯊꯣꯡ ꯈꯔ ꯂꯩꯔꯛꯑꯦ ꯑꯗꯨꯒ ꯃꯤ ꯆꯥꯔꯦ ꯍꯣꯔꯦꯟ ꯆꯥꯔꯣꯏ
ꯌꯦꯟ ꯊꯣꯡꯕ ꯍꯧꯕ꯭ꯔꯥ
ꯍꯥꯎꯇꯦꯗꯥ ꯑꯔꯩꯕꯅꯤ
ꯌꯨꯝꯗ ꯊꯣꯡꯕꯅꯗꯤ ꯍꯥꯎꯕꯅꯦ ꯌꯦꯟ ꯊꯣꯡꯕꯁꯦ
ꯎꯝ
ꯌꯦꯟ ꯊꯣꯡꯕ ꯑꯩꯗꯤ ꯌꯦꯟ ꯃꯄꯥꯟꯗꯒꯤ ꯂꯩꯕꯁꯦ ꯑꯇꯥꯎꯕ ꯑꯣꯏꯅ ꯂꯩ ꯑꯇꯥꯎꯕꯅ ꯍꯦꯟꯅ ꯍꯥꯎꯋꯦ
ꯑꯥ ꯍꯥꯎꯋꯦ ꯑꯗꯣ
ꯑꯇꯥꯎꯕꯅ ꯍꯦꯟꯅ ꯍꯥꯎꯋꯦꯀꯣ
ꯑꯗꯣ ꯑꯩꯗꯤ ꯉꯁꯤ ꯆꯥꯛꯁꯨ ꯆꯥꯗ꯭ꯔꯦ ꯑꯗꯨꯗꯨꯅ ꯑꯩꯅ ꯍꯥꯏꯗꯨꯗꯤ ꯑꯩ ꯅꯨꯃꯤꯠ ꯍꯨꯝꯅꯤ ꯆꯥꯛ ꯆꯥꯔꯔꯣꯏꯗꯕꯅꯤꯅ
ꯑꯥ
ꯑꯩ ꯑꯣꯠꯁ ꯆꯥꯕꯗ ꯁꯤꯗꯅꯦ ꯅꯣꯡꯃꯣꯟꯗ ꯑꯍꯨꯝꯂꯛ ꯁꯨꯗꯣꯔꯦ ꯑꯩ ꯍꯧꯖꯤꯛ ꯅꯨꯡꯗꯥꯡꯁꯨ ꯑꯣꯠꯁ ꯆꯥꯔꯦ ꯈꯜꯂꯛꯎꯀꯣ ꯑꯩ ꯑꯍꯨꯝꯂꯛ ꯁꯨꯔꯦꯅꯤ ꯑꯩ ꯅꯣꯡꯃꯗ ꯆꯥꯗꯣꯏꯁꯦ ꯑꯣꯠꯁ
ꯑꯩꯒꯨꯝꯕ ꯑꯗꯨ ꯆꯥꯛꯔ ꯑꯗꯨꯝ ꯆꯥꯎꯋꯦ ꯑꯗꯨꯁꯨ ꯌꯥꯝ ꯀꯥ ꯍꯦꯅ ꯏꯟꯖꯦꯛꯁꯟ ꯌꯦꯗ
ꯎꯝ ꯍꯥꯏꯕꯅꯦ ꯑꯗꯨꯝ ꯑꯩꯁꯨ ꯃꯃꯥꯅꯅꯦꯍ ꯉꯁꯥꯏ ꯁꯥꯛꯇꯣ
ꯎꯝ
ꯑ ꯁꯥꯛꯇꯣ ꯈꯔ ꯆꯥꯎꯅ ꯁꯥꯛ ꯄꯤꯔꯛꯄꯅꯦꯕꯀꯣ ꯆꯥꯛ ꯊꯣꯡ ꯆꯥꯛ ꯃꯣꯏꯒ ꯆꯥꯛ ꯆꯥꯃꯤ ꯆꯥꯕꯗ ꯁꯥꯛ ꯇꯧꯕꯗꯣ ꯑꯗꯨꯏꯗꯨꯒ ꯆꯥꯛ ꯃꯇꯨꯝ ꯑꯃꯒ ꯍꯥꯞꯄꯦ ꯑꯩꯅ ꯆꯥꯛꯇꯣ ꯆꯥꯔꯣꯏꯀꯣ ꯆꯥꯔꯣꯏ ꯀꯣ ꯍꯥꯏꯅ ꯍꯥꯏꯅ ꯍꯥꯞꯆꯤꯜꯂꯛꯑꯦ ꯑꯗꯨꯇꯔꯗ ꯑꯗꯨꯝ ꯆꯥꯗꯕꯤ ꯑꯗꯨꯝ ꯊꯣꯛꯑꯝꯃꯦ
ꯎꯝ ꯅꯪ ꯉꯝꯃꯦꯕꯣ ꯑꯩꯗꯤ ꯁꯨꯡꯇꯥ ꯉꯝꯃꯛꯇꯕ ꯌꯥꯎꯋꯦ
ꯑꯣ ꯑ ꯀꯩꯅꯣ ꯑꯍꯥꯟꯕ ꯅꯨꯃꯤꯠ ꯑꯣꯏꯕꯒꯤꯁꯨ ꯑꯣꯏꯔꯝꯒꯅꯤꯗ ꯉꯁꯤꯗꯤ ꯅꯍꯥꯟꯈꯩ ꯆꯥꯕꯅꯤꯅ ꯀꯩꯁꯨꯝꯇ ꯈꯟꯗꯦ
ꯑ
ꯎꯝ ꯁꯥꯔ ꯈꯔ ꯀꯨꯏꯈꯠꯂꯛꯑꯒ ꯍꯌꯦꯡ ꯍꯥꯡꯆꯤꯠ ꯎ ꯍꯥꯡꯆꯤꯠꯀ ꯌꯧꯔꯛꯑꯗꯤ ꯋꯥꯁꯤꯜꯂꯛꯑꯅꯤ ꯆꯥꯅꯤꯡꯉꯛꯑꯅꯤ
ꯃꯣꯏ ꯁꯤ ꯑꯦꯞꯀꯤꯁꯦ ꯈꯪꯕ꯭ꯔꯥ ꯑꯩꯅꯅꯦ ꯑꯩꯁꯦ ꯃꯤ ꯇꯧꯅꯕ ꯃꯤꯗꯤ ꯂꯩꯇꯦꯕ ꯑꯗꯨꯗꯨꯒꯤ ꯃꯤ ꯃꯣꯏꯒꯤ ꯀꯩꯅꯣꯗꯒꯤ ꯃꯦꯁꯦꯁ ꯊꯖꯥꯟꯗꯣꯏꯔꯥ ꯈꯪꯗꯦ ꯍꯥ
ꯇꯥꯗ꯭ꯔꯦ
ꯃꯣꯏ ꯒ꯭ꯔꯨꯞꯇꯒꯤ ꯃꯤ ꯂꯧꯊꯣꯛꯑꯒ ꯃꯦꯁꯦꯖ ꯊꯥꯖꯤꯟꯒꯗ꯭ꯔꯥ ꯈꯪꯗꯦ ꯑꯩ ꯉꯥꯎꯔꯦ
ꯀꯃꯥꯏꯅ ꯀꯣꯜ ꯇꯧ ꯀꯅꯥꯗꯅꯣ ꯑꯩꯏꯅ ꯀꯣꯜ ꯇꯧꯗꯣꯏꯁꯦ ꯑꯦ ꯑꯗꯨꯁꯨ ꯃꯤ ꯑꯃꯗ ꯃꯉꯥꯔꯛꯇꯩ ꯍꯦꯟꯅ ꯀꯣꯜ ꯇꯧ ꯌꯥꯗꯦꯁꯨ ꯍꯥꯏꯔꯤꯌꯦ
ꯃꯤ ꯑꯃꯅ
ꯍꯣꯏ ꯃꯤ ꯑꯃꯗ
ꯅꯪꯅ
ꯑꯩꯅ
ꯑꯣ ꯑꯗꯨꯗꯤ ꯑꯩ ꯑꯃꯥ ꯂꯩꯔꯦ ꯆꯦ ꯑꯣꯃꯤꯇꯥꯖꯨ ꯍꯥꯞꯆꯜ ꯍꯜꯂꯣ
ꯑꯣꯃꯤꯇꯥꯗꯣ ꯃꯥꯒꯤ ꯀꯩꯅꯣ ꯐꯣꯟꯗꯣ ꯆꯟꯗꯕ ꯃꯥꯜꯂꯦ
ꯀꯃꯥꯏꯅ ꯇꯧꯗꯣꯏꯅꯣ ꯈꯪꯗꯦ ꯑꯩ ꯍꯣꯔꯦꯟ ꯆꯦ ꯖꯤꯃꯤꯗ ꯃꯣꯏꯒꯤ ꯁꯤꯒꯤ ꯃꯥꯗꯤ ꯒ꯭ꯔꯨꯞꯇ ꯃꯦꯁꯦꯖ ꯊꯥꯖꯤꯜꯂꯛꯑꯣ ꯍꯥꯏꯔꯛꯀꯗꯣꯏ ꯃꯥꯜꯂꯤ ꯒ꯭ꯔꯨꯞꯇ ꯃꯦꯁꯦꯁ ꯊꯥꯔꯛꯑꯣ ꯑꯗꯨꯏꯗꯨꯒ ꯃꯤꯡꯅ ꯀꯣꯜ ꯇꯧꯕꯒꯤꯗꯣ ꯍꯥꯏꯔꯛꯆꯔꯅꯤꯅ
ꯎꯝ
ꯒ꯭ꯔꯨꯞ ꯑꯃꯗ ꯍꯥꯞꯄꯛꯑꯦꯕꯀꯣ
ꯎꯝ
ꯑꯗꯣ ꯃꯣꯏ ꯒ꯭ꯔꯨꯞꯇ ꯌꯥꯎꯔꯤ ꯃꯤꯁꯤꯡꯁꯤꯗꯤ ꯑꯝꯇ ꯈꯪꯕꯗꯤ ꯅꯠꯇꯦꯗꯅ ꯑꯗꯨꯗꯨꯅ ꯃꯣꯏꯒ ꯐꯣꯟ ꯇꯧꯔꯒ ꯀꯔꯤ ꯋꯥꯔꯤ ꯁꯥꯟꯅꯅꯤ
ꯎꯝ
ꯑꯗꯩ ꯄꯔꯁꯣꯅꯦꯜ ꯏꯟꯐꯣꯔꯃꯦꯁꯟ ꯁꯦꯌꯔꯁꯨ ꯇꯧꯒꯅꯣ ꯍꯥꯏꯔꯦ ꯃꯣꯏ ꯀꯥꯔꯤꯌꯔꯁꯤꯅ
ꯎꯝ ꯑꯗꯨꯗꯨꯅ ꯐꯥꯎꯗ꯭ꯔꯒꯗꯔ
ꯍꯨꯝ
ꯇꯥꯗꯦ
ꯊꯥꯒꯤ ꯀꯌꯥ ꯀꯌꯥ ꯁꯥꯗꯣꯏ ꯍꯥꯢꯕ
ꯊꯥꯒꯤ ꯀꯌꯥ ꯀꯌꯥ ꯁꯥꯗꯣꯏꯅꯣꯕ
ꯑꯝ
ꯃꯤꯗꯨꯔꯣ
ꯅꯠꯇꯦꯗ ꯅꯪꯒꯤ
ꯃꯅꯤꯔꯣ ꯄꯩꯁꯥꯔꯣ
ꯍꯣꯢ ꯃꯅꯤ
ꯈꯪꯗꯦ ꯑꯩꯈꯣꯏꯅ ꯀꯣꯜ ꯑꯩꯈꯣꯏꯅ ꯀꯣꯜ ꯇꯧꯕꯒꯤ ꯃꯇꯨꯡ ꯏꯟꯅ ꯄꯤꯔꯛꯇꯣꯏꯕ ꯑꯗꯨꯅ ꯑꯩꯅ ꯇꯧꯗ꯭ꯔꯒꯗꯤ ꯄꯤꯔꯛꯑꯔꯣꯏ ꯇꯧꯔꯒꯗꯤ ꯄꯤꯔꯛꯑꯅꯤ
ꯎꯝ ꯎꯨꯡ ꯇꯣꯕ ꯄ ꯎꯝ ꯃꯤꯁꯣꯝꯕ ꯧꯔ ꯀꯁ ꯇꯧꯥ ꯀꯣ ꯐꯔꯣꯅꯤ ꯀꯣ
ꯇꯧꯁꯟꯒꯦ ꯈꯜꯂꯤꯅꯤ ꯃꯤ ꯀꯅꯥ ꯀꯅꯥ ꯍꯥꯏꯖꯤꯟꯁꯤꯒꯦ ꯋꯥꯔꯤꯒ ꯁꯥꯟꯅꯗꯕ ꯒꯣꯁ ꯇꯧꯔ ꯊꯝꯕ ꯃꯤꯁꯤꯡꯁꯤꯗ ꯀꯥꯔꯤꯌꯥ ꯗꯥꯎꯟꯂꯣꯗ ꯇꯧꯔꯛꯑꯣ ꯀꯥꯏꯅꯒ
ꯎꯝ
ꯍꯥꯤꯖꯤꯟꯂꯒ ꯌꯥꯈ꯭ꯔ ꯌꯦꯡꯒꯦ ꯏꯃꯥꯟꯅꯕꯤ ꯑꯃꯁꯨ
ꯎꯝ
ꯎꯝ
ꯎꯝ
ꯃꯣꯏꯁꯦ ꯀꯣꯜꯁꯦ ꯇꯧꯔꯒ ꯏꯁꯩ ꯁꯛꯑ ꯌꯩꯊꯣꯛꯑꯗꯤ ꯒ꯭ꯌꯥꯟ ꯀꯃꯥꯏꯅ ꯇꯧꯅꯤ